ꯑꯣ ꯇꯥꯕ꯭ꯔꯥ
ꯇꯌꯦ ꯇꯌꯦ
ꯑꯣꯀꯗꯧꯒ
ꯑꯁꯨꯝ ꯂꯩꯔꯤ ꯀꯩꯁꯨ ꯇꯧꯗꯦ
ꯀꯦꯟꯖꯥꯡ ꯆꯥꯈ꯭ꯔꯒꯦ
ꯑꯁꯥꯏꯥꯏ ꯑꯣꯠ ꯆꯥꯏ
ꯍꯥꯎ ꯏꯅꯦ
ꯑ ꯅꯅꯤ ꯀꯗꯩꯅꯣ
ꯀꯔꯤ ꯀꯔꯤꯗꯣ ꯆꯥꯅꯤꯡꯉꯥꯏ ꯇꯧꯔꯤ
ꯀ꯭ꯔꯤ ꯆꯥ ꯑꯗꯨꯒꯕ
ꯁꯨꯝ ꯊꯩꯕꯣꯡ ꯃꯔꯨ ꯐꯨꯠꯂꯒ ꯆꯥꯒꯦ ꯇꯧꯕ
ꯍꯥꯎꯅꯤ ꯅ ꯑꯗꯨꯁꯨꯣ
ꯍꯥꯎꯕꯅꯦ ꯃꯈꯜ ꯑꯃꯅꯦ ꯍꯥꯎꯕꯁꯨ
ꯍꯥꯏꯗꯤ ꯆꯥꯗꯕ ꯀꯨꯏꯔꯦꯗ ꯂꯣꯝꯃꯒ ꯍꯥꯏꯗꯤ
ꯑꯉꯥꯡꯀꯥꯟꯗ ꯈꯔ ꯊꯧꯑꯣꯡ ꯑꯗꯣ ꯃꯤꯗ ꯆꯠꯂ ꯆꯥꯔꯝꯃꯦ ꯍꯧꯖꯤꯛꯇꯤ ꯑꯦ
ꯍꯥꯎꯅꯦꯍꯦ ꯁꯤꯒꯤ ꯃꯍꯥꯎꯁꯨ
ꯍꯣꯏ ꯍꯥꯎꯕꯗꯤ ꯍꯥꯎꯕꯅꯤ
ꯀꯗ ꯂꯩꯒꯦ
ꯌꯨꯝꯗ
ꯁꯦꯡꯛꯇ꯭ꯔꯤꯛ ꯁꯦꯡꯕ ꯌꯨꯝꯗꯔꯣ
ꯑꯥ ꯁꯦꯡ ꯇꯤꯛ ꯁꯦꯡꯕ ꯌꯨꯝꯗ ꯂꯩ ꯁꯤꯇꯤ ꯂꯩꯕꯒꯤ ꯌꯨꯝꯗ ꯂꯩ
ꯑꯣ ꯀꯩ ꯇꯕꯥꯛ ꯇꯎꯦ
ꯀꯣꯂꯦꯖ ꯀꯥꯏ ꯊꯕꯛ ꯇꯧꯗꯦ
ꯄꯥꯔꯦꯗꯨ
ꯍꯪꯗꯤ
ꯑꯦ ꯀꯦꯐꯦꯗ ꯇꯧꯋꯦ
ꯀꯩ ꯀꯦ ꯐꯥꯏꯗ
ꯎꯝ ꯑꯩ ꯑꯩꯈꯣꯏ ꯁꯣꯏꯒꯤꯅꯤꯗ
ꯑꯣ ꯁꯥꯏ ꯍꯥꯏꯗꯤ ꯑꯦꯛꯖꯥꯝꯄꯜ ꯍꯥꯏꯗꯤ ꯀꯃꯥꯏ ꯍꯥꯏꯅ ꯍꯥꯏꯗꯣꯛ ꯀꯁꯨ ꯍꯥꯏꯕ ꯌꯥꯕꯗꯣ ꯍꯥꯏꯔꯨꯅꯤ ꯈꯪꯕ ꯌꯥꯅꯤ
ꯏꯃꯥ ꯂꯩꯕꯥꯛ ꯃꯅꯨꯡꯗ
ꯑꯗꯨꯕꯨꯗꯤ ꯑꯣꯏꯕ
ꯃꯥꯏ ꯍꯥꯏꯗꯣꯏꯅꯣ ꯈꯪꯗꯦ ꯇꯁꯨ
ꯗꯥꯏꯗ ꯂꯩꯕ ꯑꯦꯅꯤ ꯄꯣꯄꯨꯂꯔ ꯕꯤꯜꯗꯤꯡ ꯑꯣꯏꯖꯛ ꯍꯥꯏꯔꯛꯅꯦ
ꯕꯤꯃꯔ ꯂꯩꯕꯗꯣ ꯈꯪꯕ꯭ꯔꯥ
ꯀꯥꯏꯦ ꯀꯥꯏꯦ
ꯑꯗꯨꯒꯤ ꯃꯅꯥꯇ
ꯑꯗꯨ ꯌꯨꯝꯗ ꯌꯨꯝꯁꯨ ꯑꯗꯨꯋꯥꯏꯗꯒꯤꯔꯣ
ꯑ ꯎꯝ ꯁꯤꯗ ꯔꯦꯟꯠ ꯂꯩꯌꯦꯕꯀꯣ ꯑꯩꯈꯣꯏ ꯌꯨꯝꯗ ꯑꯈꯣ ꯄꯨꯡꯂꯣꯝꯗ
ꯂꯥꯛꯄꯤꯅꯦ ꯑꯗꯨꯗꯤ
ꯎꯝ ꯆꯤꯗꯔ ꯌꯦꯗ ꯂꯩ ꯏꯕ
ꯀꯄ ꯍꯥꯏꯁꯦ ꯗꯥꯕ ꯂꯩꯕ ꯅꯠꯇ꯭ꯔꯣ
ꯎꯝ ꯎꯝ
ꯑꯥ ꯊꯥꯏꯅ ꯑꯩ ꯂꯥꯛꯑꯝꯃꯦ ꯑꯗꯨ ꯀꯥꯏ
ꯑꯣ ꯍꯣꯏ ꯊꯥꯏꯅꯗꯤ ꯅꯣꯏꯒꯨꯝꯕ ꯎꯝ ꯃꯌꯥꯝ ꯂꯥꯛꯂꯝꯕꯅꯦ
ꯍꯣꯏ ꯀꯩꯅꯣ ꯇꯧꯕ ꯂꯥꯛꯑꯝꯕꯅꯦ ꯍꯥꯏꯗꯤ ꯗꯥꯝ ꯀꯩꯅꯣ ꯃꯤ ꯁꯤꯠꯇ꯭ꯔꯤꯀꯥꯟꯗꯣ
ꯎꯝ
ꯑꯗꯨ ꯃꯃꯥꯡꯗ ꯍꯥꯏꯗꯤ ꯁꯨꯝ ꯃꯌꯥꯝ ꯂꯥꯛꯅꯔꯝꯃꯤꯗꯅ ꯑꯗꯨ ꯂꯥꯛꯑꯝꯃꯦ ꯑꯗꯒꯤ ꯑꯗꯨꯝ ꯃꯤ ꯁꯤꯕ ꯈꯣꯠꯄ ꯇꯧꯕꯅꯤ ꯑꯗꯨꯝ ꯇꯟꯗꯨꯅ ꯂꯥꯛꯑꯦ
ꯍꯧꯖꯤ ꯅꯪ ꯆꯂꯗ ꯂꯥꯟ ꯊꯅꯦ
ꯍꯧꯖꯤ ꯇꯤꯟ ꯆ ꯑꯔꯝ ꯑꯣꯏꯒ
ꯂꯥꯡꯒꯥꯅꯤ ꯍꯥꯏꯁꯤꯅꯦ ꯑꯗꯨꯗꯔꯦ ꯀꯄꯨꯝ ꯀꯥ ꯎꯗꯕꯤꯗ ꯗꯔꯦ ꯑꯃꯨ ꯊꯛꯀꯥ ꯈꯅꯤ
ꯍꯧꯖꯤꯛ ꯃꯤ ꯆꯠꯅꯩꯗꯨꯁꯨ ꯀꯩ ꯔꯥꯝꯕꯩꯗꯨꯁꯨ ꯑꯗꯝꯅ ꯅꯠꯇ꯭ꯔꯣ
ꯀꯩ ꯍꯏꯕꯥ
ꯔꯝ꯭ꯔꯩ ꯍꯥꯥꯕ ꯔꯝ꯭ꯔꯩ
ꯉꯝꯗ꯭ꯔꯦ ꯈꯪꯗꯦ ꯑꯗꯨꯗꯤ
ꯂꯁꯦ ꯉꯗꯤ ꯀꯣꯂꯦꯖ ꯂꯣꯏꯔꯕꯣ
ꯑꯩ ꯇꯝ ꯐꯗ꯭ꯔꯦꯗ ꯀꯦꯦꯗ ꯆꯄ ꯇꯧꯔꯒꯂ ꯑꯩ
ꯑꯣ ꯀꯥꯗꯤ ꯀꯥꯔꯝꯕ꯭ꯔ
ꯎꯝ ꯑꯩꯈꯣꯏꯗꯤ ꯁꯤꯒꯨꯝꯕ ꯇꯧꯗ꯭ꯔꯗꯤ ꯁ ꯁꯗ ꯈꯔ ꯗꯕꯦꯟ ꯇꯕꯨꯗ ꯅꯨꯡꯉꯥꯏ ꯇꯕꯣ
ꯑꯣ ꯑꯗꯨꯝ ꯇꯧꯈ꯭ꯔꯦ ꯇꯥꯝꯃꯣꯗꯤ
ꯎꯝ ꯑꯗꯨꯗꯤ ꯏꯁꯥ ꯏꯁꯥꯒꯤ ꯗꯨꯝ ꯀ ꯂꯩꯦꯗꯤꯅꯤ
ꯍꯣꯏ ꯑꯗꯨꯕꯨꯗꯤ
ꯇꯦꯟꯖꯥꯟ ꯁꯥꯈ ꯍꯥꯏꯖꯦ ꯍꯁ ꯍꯥꯏꯗꯤ
ꯑ ꯉꯁꯥꯏ ꯑꯣꯛ ꯆꯥꯏ ꯍꯥꯏꯒꯨꯝ
ꯑꯣ ꯀꯣꯅꯤ
ꯑꯩꯈꯣꯏ ꯅꯦꯅꯦ ꯍꯣꯏꯗ ꯃꯣꯏ ꯑꯩꯈꯣꯏ ꯌꯨꯝꯊꯪꯅꯕ ꯃꯥꯥꯡ ꯍꯥꯜꯂꯦꯅ ꯀꯧꯔꯛꯄ ꯑꯗꯨ ꯆꯥꯎꯕ
ꯄꯛꯛꯇꯅꯦ ꯑꯣꯞꯆꯥꯥꯕ
ꯀꯔꯤ
ꯑꯣꯛ ꯆꯥꯕ ꯄꯛꯇꯦꯕ
ꯀꯩꯅꯣ ꯄꯛꯇꯦꯕꯣ
ꯎ ꯅꯣꯏꯗꯨ ꯑꯣꯛ ꯆꯥꯔꯝꯒꯗꯕ ꯄꯛꯇꯦꯕ
ꯀꯗꯥꯏꯗꯒꯤꯅꯣ ꯑꯩꯅ ꯍꯧꯖꯤꯛ ꯍꯥꯏꯔꯗꯤ ꯑꯩꯈꯣꯏ ꯂꯝꯗꯨꯗꯤ ꯁꯤꯒꯤ ꯌꯥꯝ ꯄꯣꯄꯨꯂꯔ ꯑꯣꯏꯕꯅꯦ
ꯄꯛꯄꯗꯤ ꯑꯩꯈꯣꯏꯒꯨꯝꯕꯅ ꯆꯥꯕꯗꯤ ꯌꯥꯝ ꯄꯛꯅꯩ
ꯑꯈꯣꯏꯁꯨ ꯗꯨꯝ ꯆꯥꯏꯗ ꯑꯈꯣꯏꯗꯤ ꯑꯩ ꯍꯥꯏ ꯍꯥꯏꯒꯦ ꯈꯪꯅꯤ ꯆꯦꯔꯤ ꯕ꯭ꯂꯨꯁꯨꯝ ꯁꯥꯠꯄꯗꯣ ꯈꯪꯕ꯭ꯔꯥ
ꯀꯩ ꯍꯥꯏꯕ
ꯆꯦꯔꯤ ꯕ꯭ꯂꯣꯁꯝ
ꯑ ꯑ ꯈꯪꯉꯦ
ꯑꯗꯨꯗꯒꯤꯅꯦ
ꯑꯣ
ꯒ꯭ꯌꯥꯟ ꯇꯥꯔꯥꯃꯅꯤ ꯑꯗꯨ ꯑꯣꯏꯗꯤ
ꯇꯥꯏ ꯑꯗꯨꯕꯨ ꯌꯥꯝ ꯇꯥꯕ ꯑꯣꯏꯗ꯭ꯔꯤ
ꯑꯣꯀꯦ
ꯍꯧꯖꯤꯛꯇꯤ ꯀꯩꯗꯧꯔꯤ
ꯍꯧꯖꯤꯛ ꯀꯩꯝ ꯇꯧꯗꯦ ꯁꯨꯝ ꯐꯝꯃꯝꯕꯅꯦ ꯇꯨꯝꯃꯨꯕꯗꯒꯤ ꯐꯣꯟ ꯍꯧꯒꯠꯂꯕ ꯐꯣꯟ ꯃꯦꯠꯄꯅꯦ
ꯆꯞ ꯃꯥꯟꯅꯩ
ꯍꯧꯖꯤꯛꯇꯤ ꯃꯤꯔꯦꯝ ꯑꯣꯏꯔꯤ ꯀꯣꯂꯦꯖꯁꯨ ꯀꯥꯗ꯭ꯔꯤꯕꯅꯤꯅ ꯑꯩꯈꯣꯏ ꯁꯨ ꯇꯤ ꯂꯩꯔꯤꯕ ꯑꯗꯨꯒꯤ ꯍꯟꯗꯛ ꯂꯥꯁ ꯋꯤꯛꯇꯗꯤ ꯀꯥꯔꯅꯤ
ꯑꯣ ꯃꯔꯛ ꯃꯔꯛꯁꯨ ꯃꯤꯔꯦꯝ ꯑꯣꯏꯕ ꯅꯨꯡꯉꯥꯏꯝꯅꯤ ꯑꯩꯈꯣꯏꯁꯨ ꯑꯩꯈꯣꯏꯁꯨ ꯑꯩꯁꯨ ꯍꯟꯗꯛ ꯊꯕꯛ ꯆꯠꯇꯦ ꯁꯟꯗꯦꯗꯒꯤ ꯆꯠꯇꯦ ꯍꯌꯦꯡꯗꯒꯤ ꯑꯃꯨꯛꯀ ꯆꯠꯄ ꯍꯧꯔꯅꯤ
ꯎꯝ ꯀꯦꯐꯦꯗꯤ ꯀꯩ ꯃꯃꯤꯡ ꯀꯧꯕ꯭ꯔꯥ
ꯄꫭꯊꯥꯐꯝ
ꯑꯣ ꯑꯩꯁꯨ ꯅꯥꯍꯟꯃꯨꯛ ꯑꯗꯨꯋꯥꯏ ꯖꯒꯥ ꯍꯥꯏꯗꯤ ꯈꯤꯇꯪ ꯍꯦꯟꯇꯣꯛꯑꯒ ꯃꯟꯇꯔꯤꯄꯨꯈꯤ ꯂꯩꯕꯥ ꯑꯗꯥꯏ ꯂꯥꯀꯝꯃꯦ ꯀꯩꯍꯥꯏꯕ ꯀꯦꯐꯦ ꯃꯃꯤꯡ ꯀꯥꯎꯔꯦ ꯔꯩꯀꯣ ꯀꯦꯐꯦ ꯍꯥꯏꯕ꯭ꯔꯥ ꯀꯩꯅꯣ ꯑꯗꯨꯝ ꯐꯖꯩ ꯑꯗꯨꯁꯨ
ꯑꯣ ꯆꯠꯇ꯭ꯔꯤ ꯈꯪꯗꯦ ꯑꯩꯈꯣꯏꯒꯤꯗꯤ ꯃꯆꯥꯅꯦ ꯑꯁ ꯁꯥꯟꯅ ꯁꯥꯕꯅꯦ ꯑꯦꯁꯤ ꯍꯥꯞꯇꯕꯒꯤ
ꯑꯣ ꯐꯩꯗ ꯗꯨꯝ ꯄꯥꯔꯠ ꯇꯥꯏꯝ ꯖꯣꯕ ꯇꯧꯔꯤꯗꯣ ꯑꯩꯗꯤ ꯆꯍꯤ ꯑꯃ ꯗ꯭ꯔꯣꯞ ꯂꯧꯔꯨꯕꯅꯦ
ꯀꯩ ꯍꯥꯏꯕ
ꯆꯍꯤ ꯑꯃ ꯗ꯭ꯔꯣꯞ ꯂꯧꯔꯨꯕꯅꯦꯕ
ꯎꯝ ꯀꯩꯒꯤ
ꯏꯟꯖꯤꯅꯤꯌ꯭ꯔꯤꯡ ꯑꯦꯛꯖꯥꯝ ꯊꯥꯕꯒꯤ
ꯑꯣ ꯐꯩ
ꯈꯜꯂꯦ ꯇꯝꯃꯨꯔꯅꯤ ꯍꯟꯗꯛ ꯑꯗꯨꯒꯤ ꯑꯦꯛꯖꯥꯝ ꯂꯣꯏꯔ ꯊꯣꯛꯂꯛꯑꯒ ꯌꯨꯝꯗ ꯁꯨꯝ ꯐ꯭ꯔꯤꯗ ꯂꯩꯕ ꯑꯗꯨꯒꯤ
ꯐꯩꯌꯦ ꯇꯧ ꯇꯧ ꯃꯥꯏ ꯄꯥꯛꯄ ꯑꯣꯏꯖꯔꯣ
ꯍꯣꯏ ꯍꯣꯏ
ꯎꯝ ꯍꯨꯝ ꯍꯨꯝ
ꯃꯄꯥꯟꯗ ꯆꯠꯀꯗꯕꯅꯦ ꯏꯃꯥ ꯂꯩꯕꯥꯛꯀꯤ ꯃꯄꯥꯟꯗ
ꯃꯅꯦ ꯕꯥꯏ ꯍꯟꯗꯛꯅ ꯆꯠꯄꯇꯔꯦꯅꯦ
ꯍꯣꯏ
ꯑꯃꯁꯨ ꯐꯩꯗ ꯍꯥꯏꯗꯤ ꯁ꯭ꯋꯥꯏꯗ ꯈꯪꯗꯦ ꯁ꯭ꯋꯥꯏꯗ ꯇꯝꯃ ꯑꯣꯏꯗꯧꯃꯥꯟ ꯍꯣꯏ ꯑꯣꯏꯗꯣꯏꯁꯨ ꯃꯥꯟꯗꯦ ꯁꯋꯥꯏ ꯇꯧꯔꯗꯤ
ꯍꯣꯏ ꯉꯥꯏꯍꯥꯛ ꯉꯍꯥꯛꯀꯤꯅꯤ ꯁ꯭ꯋꯥꯏꯗꯤ
ꯎꯝ
ꯇꯝꯄꯥꯛꯇ ꯂꯣꯏꯔꯗꯤ ꯆꯤꯟꯗ ꯆꯤꯟꯗ ꯂꯣꯏꯔꯗꯤ ꯇꯝꯄꯥꯛꯇ ꯇꯧꯔꯒ ꯂꯩ ꯒꯦꯟꯇꯥꯗ ꯑꯣꯈꯣꯏꯔꯣꯝꯁꯨ ꯒꯥꯔꯤ ꯆꯠꯄ ꯌꯥꯗꯦ ꯍꯧꯖꯤꯛꯀꯥꯟ
ꯅꯣꯏꯗꯗꯤ ꯀꯨꯀꯤ ꯀꯩꯅ ꯊꯤꯡꯗꯕ꯭ꯔꯥ
ꯊꯤꯡꯉꯦ ꯑꯗꯨꯒꯤ ꯎꯝ ꯒꯥꯔꯤꯗꯣ ꯆꯠꯄ ꯌꯥꯗ꯭ꯔꯦꯕ ꯌꯨꯝ ꯆꯪꯅꯤꯡꯕ ꯈꯣꯠꯄ ꯂꯩꯔꯁꯨ ꯎꯄꯥꯏ ꯂꯩꯇꯦ
ꯍꯥꯥ
ꯍꯥꯥ
ꯃꯣꯏꯒꯗꯤ ꯈꯟꯅꯗꯕ꯭ꯔꯕ
ꯈꯠꯅꯩ ꯈꯨꯠ ꯊꯣꯡꯅꯗꯤ ꯈꯠꯅꯗꯦ ꯑꯗꯨꯕꯨ ꯎꯝ ꯑꯁ꯭ꯋꯥꯏꯗ ꯑꯩꯈꯣꯏꯒꯤ ꯂꯝꯁꯤꯡꯗ ꯂꯩꯕꯗꯨ
ꯑꯥ
ꯂꯩꯒꯅꯨ ꯈꯣꯠꯀꯅꯨ ꯍꯥꯏꯅꯗꯤ ꯋꯥꯔꯅꯤꯡꯒꯨꯝꯕꯗꯤ ꯄꯤꯕ ꯍꯧꯕ ꯃꯥꯜꯂꯦ
ꯑꯣ
ꯅꯍꯥꯟ ꯆꯤꯔꯨ ꯅꯨꯄꯥ ꯑꯃ ꯁꯤꯕꯗꯨ
ꯑꯥ
ꯑꯗꯨ ꯑꯩꯈꯣꯏꯒꯤ ꯈꯨꯟ ꯌꯧꯗ꯭ꯔꯤꯉꯩꯒꯤ ꯂꯝꯕꯤꯗꯅꯦꯕ
ꯑꯣ ꯅꯍꯟꯃꯨꯛꯁꯨ ꯃꯣꯏ ꯐꯥꯔꯒ ꯁꯦꯀꯦꯟꯔꯤ ꯃꯌꯥꯝ ꯍꯥꯠꯈꯤꯗꯅ
ꯎꯝ
ꯅꯨꯡꯕꯨꯗꯤ ꯅꯨꯡꯉꯥꯏꯇꯦꯗ ꯈꯪꯗꯦ ꯃꯣꯏꯅ ꯇꯧꯏꯁꯤ ꯒ꯭ꯌꯥꯟ ꯃꯦꯟ ꯇꯥꯗꯦ
ꯑꯗꯨꯒꯤ ꯈꯨꯟꯒꯤ ꯒꯥꯔꯤꯈꯣꯏꯗꯨ ꯆꯠꯇꯦꯕ ꯆꯠꯀꯅꯨ ꯍꯥꯏꯕꯒꯤ ꯇꯝꯕ ꯉꯝꯗꯦꯅ ꯆꯠꯄꯤꯔꯒ ꯑꯃꯨꯛꯀ ꯐꯥꯕ ꯈꯣꯠꯄ ꯇꯧꯔꯗꯤ ꯏꯁꯀꯣꯔꯠ ꯌꯥꯎꯔꯒꯕꯨꯗꯤ ꯆꯠꯂꯦ ꯑꯗꯨꯕꯨ ꯍꯟꯗꯛꯇꯤ ꯁꯤꯐꯥꯏ ꯈꯣꯏꯅ ꯏꯁꯀꯣꯠ ꯌꯥꯎꯔꯁꯨ ꯆꯠꯀꯅꯨ ꯃꯣꯏ ꯌꯥꯎꯔꯁꯨ ꯇꯝꯕ ꯉꯝꯗꯦ ꯍꯥꯏꯅ ꯍꯥꯏꯔꯛꯑꯦꯕ
ꯎꯝ
ꯑꯗꯨꯒꯤ ꯆꯠꯇꯦ ꯀꯩꯅꯣꯒꯤ ꯎꯝ ꯑꯁꯤꯗ ꯑꯩꯈꯣꯏ ꯏꯃꯥꯒꯤ ꯃꯆꯦꯒꯤ ꯃꯃꯥꯟꯅꯕꯤ ꯎꯝ ꯃꯨꯁꯂꯤꯝ ꯑꯃ ꯂꯩꯌꯦꯕꯀꯣ
ꯎꯝ
ꯃꯣꯏꯒꯤ ꯒꯔꯤꯅ ꯍꯦꯛ ꯍꯦꯛ ꯆꯪꯕꯤꯌꯦ
ꯐꯩꯅꯦ
ꯃꯥꯅ ꯆꯪꯉꯒ ꯑꯗꯨꯝ ꯑꯋꯥꯠꯄꯒꯨꯝꯕ ꯑꯗꯨ ꯂꯩꯔꯒꯥ ꯍꯦꯛ ꯍꯦꯛ ꯄꯨꯔꯛꯑ ꯍꯥꯏꯌꯦ
ꯅꯪꯗꯤ ꯍꯥꯏꯗꯤ ꯑꯩꯉꯣꯟꯗꯕꯨꯗꯤ ꯍꯥꯜꯂꯝꯗꯧ ꯃꯥꯜꯂꯤ ꯀꯌꯥ ꯀꯌꯥ ꯁꯨꯔꯒꯦ ꯆꯍꯤ
ꯍꯟꯗꯧ ꯃꯟꯂꯦ ꯁꯦꯡꯕ ꯇꯟꯂꯦ
ꯍꯥꯟꯅꯤ ꯑꯩꯗꯤ ꯑꯉꯥꯡꯅꯤ
ꯅꯪꯗꯤ ꯍꯥꯟꯅ ꯍꯥꯏꯔꯛꯑꯣ ꯏꯅꯥꯎ ꯅꯨꯄꯥꯒꯤ ꯂꯦꯡꯒꯥ ꯑꯣꯏꯕ꯭ꯔꯥ ꯈꯪꯗꯦ ꯅꯪꯗꯤ
ꯑꯣꯏꯔꯝꯒꯅꯤ ꯍꯟꯗꯛ ꯃꯃꯥꯡ ꯃꯃꯥꯡꯗ ꯇꯨꯌꯦꯜꯞ ꯂꯣꯏꯔꯦꯀꯣ ꯑꯗꯨꯒ ꯆꯍꯤ ꯑꯃ ꯗ꯭ꯔꯣꯞ ꯂꯧꯔꯦ ꯑꯗꯨꯒꯤ ꯃꯇꯨꯡꯗ ꯍꯧꯖꯤꯛ ꯀꯣꯂꯦꯖ ꯀꯥꯗꯣꯛ ꯇꯧꯔꯤ ꯌꯔꯝꯃꯅꯤ ꯁꯤꯑꯣꯏꯗꯤ
ꯏꯅꯥꯎꯄꯅꯥ ꯍꯟꯕ ꯃꯂꯦꯗꯥ
ꯍꯂꯝꯒꯅꯤ
ꯢꯅꯥꯎꯄꯥ ꯍꯟꯗꯛ ꯂꯣꯏꯁꯤꯜꯂꯛꯑꯦꯕ
ꯑꯣ ꯍꯟꯂꯝꯒꯅꯤ꯫
ꯑꯩꯗꯤ ꯀꯩꯅꯣꯗ ꯇꯦꯟ ꯊꯥꯈ꯭ꯔꯝꯅꯦ꯫
ꯇꯨꯊꯥꯎꯖꯟ ꯀꯌꯥꯗ꯫
ꯏꯠꯇꯤꯟꯗ꯫
ꯑꯩꯠꯇꯤꯟ ꯅꯥꯏꯟꯇꯤꯟ ꯌꯥꯔꯦ ꯌꯥꯔꯦ ꯅꯤꯅꯦꯕꯨ ꯀꯧ ꯌꯥꯔꯦ꯫
ꯏꯟꯗꯣꯝ ꯆꯥ ꯀꯧꯕ ꯌꯥꯏ꯫
ꯏꯗꯣꯝꯆꯥꯗꯤ ꯍꯅꯨꯕꯤꯗ ꯀꯧꯈ꯭ꯔꯦꯍꯦ꯫
ꯑꯗꯨꯃꯥꯏꯅ ꯇꯧꯕ꯭ꯔꯥ꯫
ꯎꯝ ꯑꯩꯁꯨ ꯈꯪꯗꯦ ꯑꯗꯨꯗꯤ꯫
ꯅꯨꯄꯤꯗ ꯅꯠꯇ꯭ꯔꯁꯨ ꯀꯧꯕ ꯌꯥꯕꯅꯦ꯫ ꯑꯩꯈꯣꯏꯗꯗꯤ ꯀꯧꯕ ꯌꯥꯏꯌꯦ꯫ ꯏꯆꯦ ꯀꯧꯅꯤꯉꯥꯏꯁꯨ ꯍꯟꯃꯟꯕ꯭ꯔꯥ ꯈꯪꯗꯦꯗ꯫
ꯅꯤꯅꯦ ꯅꯤꯅꯦ ꯇꯥꯔꯦꯑꯗꯨꯗꯤ꯫
ꯑꯩꯒꯤ ꯂꯩꯃꯤꯟꯅꯕꯀꯣ꯫ ꯃꯥꯍꯟꯗꯛ ꯐꯥꯔꯁ꯭ꯠ ꯁꯦꯃꯤꯁꯇꯔꯗ ꯊꯥꯔꯤ ꯂꯤꯕꯔꯦꯜꯗ꯫
ꯑꯣ꯫
ꯏꯅꯥꯎ ꯅꯨꯄꯥꯒꯤ ꯃꯈꯥ ꯑꯣꯏꯕꯅꯤ ꯑꯗꯨꯅ ꯑꯃꯨꯛ꯫ ꯇ꯭ꯋꯦꯟꯇꯤ ꯇꯨ ꯁꯨꯔꯕ꯫
ꯁꯨꯗꯔꯤ꯫
ꯅꯣꯛ ꯅꯤꯡꯉꯦ꯫ ꯗꯨꯗꯤ꯫
ꯑꯉꯥꯡꯅꯦ ꯑꯉꯥꯡꯅꯤ ꯃꯤ ꯑꯩ ꯑꯉꯥꯡꯅꯦ꯫
ꯑꯉꯥꯡꯅꯦ ꯂꯥꯡꯒꯅꯣ꯫
ꯍꯣꯏ ꯍꯣꯏ ꯍꯣꯏ ꯑꯉꯥꯡ ꯑꯣꯏꯔꯁꯨ ꯑꯉꯥꯡ ꯑꯣꯏꯔꯁꯨ ꯒ꯭ꯌꯥꯟ ꯇꯥꯕ ꯑꯉꯥꯡꯅꯤ ꯑꯈꯣꯏ꯫
ꯆꯨꯝꯃꯤ ꯆꯨꯝꯃꯤ꯫ ꯑꯩꯅ ꯅꯨꯄꯥ ꯑꯃ ꯀꯣꯜ ꯇꯧꯕ ꯐꯪꯕꯗꯨꯁꯨ ꯑꯉꯥꯡ ꯑꯣꯏꯕ ꯃꯥꯜꯂꯦ ꯃꯥꯁꯨ꯫
ꯎꯝ꯫
ꯑꯍꯜ ꯌꯥꯝ ꯁꯥꯕꯅꯦ ꯃꯥꯗꯤ꯫
ꯈꯪꯗꯦꯗ ꯑꯗꯨꯗꯤ ꯑꯩꯈꯣꯏꯗꯤ ꯑꯉꯥꯡꯗꯤ ꯑꯉꯥꯡꯅꯤ ꯀꯩꯗꯧꯕꯩ ꯑꯍꯟ ꯁꯥꯒꯗꯧ
ꯏꯌꯥꯝꯕ ꯀꯧ ꯒꯥꯏꯁꯨ ꯍꯥꯏ ꯈꯣꯟꯗꯤ ꯎꯁ ꯄꯦꯇꯥ ꯋꯥꯅꯤ꯫ ꯑꯩꯒꯤ ꯆꯍꯤ ꯍꯥꯏꯗꯤ ꯈꯪꯉꯒ ꯇꯣꯛꯀꯅꯤ ꯏꯃꯥ ꯕꯣꯛ ꯐꯥꯎ ꯀꯧꯕꯤꯅꯤ ꯂꯥꯁꯇ꯫
ꯎꯝ ꯊꯥꯔꯇꯤ ꯌꯎꯔꯕꯣ꯫
ꯍꯨꯝ ꯑꯦ ꯀꯥꯗꯥꯏꯗꯒꯤ꯫ ꯑꯗꯨ ꯌꯧꯎꯔꯗꯤ ꯅꯪꯕꯨ ꯄꯣꯛꯄ ꯌꯥꯅꯤ ꯏꯕꯨꯡꯉꯣ꯫
ꯌꯥꯔꯦ ꯑꯗꯨꯗꯤ꯫
ꯐꯥꯒꯤ ꯇꯧꯕꯅꯦ ꯇ꯭ꯋꯦꯟꯇꯤ ꯐꯥꯏꯚ ꯆꯪꯈ꯭ꯔꯅꯤ꯫ ꯆꯪꯗ꯭ꯔꯤ꯫
ꯑꯩꯈꯣꯏ ꯆꯦꯅꯕꯨꯗꯤ ꯍꯜꯂꯤꯅꯦ ꯑꯗꯨꯗꯤ꯫
ꯈꯔꯗꯤ ꯍꯜꯂꯤꯀꯣ ꯏꯕꯨꯡꯉꯣ ꯁꯥꯎꯕ ꯌꯥꯗꯦ꯫
ꯑꯩꯈꯣꯏ ꯆꯦꯁꯨ ꯑꯦꯝ ꯌꯨ ꯑꯦꯝ ꯌꯨꯗ ꯄꯤ ꯑꯩꯁ ꯗꯤ ꯇꯧ ꯄꯤ ꯑꯩꯁ ꯗꯤ ꯇꯧꯔꯤ꯫
ꯑꯣ ꯑꯣ ꯆꯍꯤꯗꯤ ꯀꯌꯥ꯫
ꯈꯩ ꯀꯩꯅꯣ ꯈꯪꯗꯦ ꯃꯁꯤ ꯇ꯭ꯋꯦꯟꯇꯤ ꯁꯤꯛꯁ꯫ ꯇ꯭ꯋꯦꯟꯇꯤ ꯁꯕꯦꯟꯗ ꯑꯗꯥꯏ ꯕꯥꯎ ꯁꯨꯔꯝꯗꯧ ꯃꯥꯜꯂꯦ ꯃꯥꯅ ꯌꯨꯝꯗ ꯑꯩꯅ ꯐ꯭ꯔꯤꯗ ꯁꯨꯝ ꯂꯩꯊꯣꯛꯈꯤꯕꯗꯣ ꯃꯥꯅ ꯁꯤ ꯇꯧ ꯍꯥꯏꯔꯝꯕꯗꯨꯗꯤ ꯇꯧꯔꯤꯅꯤ꯫